ꯅ
ꯐꯝꯃꯤꯌꯦ
ꯑꯣ ꯀꯇꯪ ꯌꯥꯔꯒꯦ
ꯎꯝ ꯑꯩ ꯉꯁꯤ ꯍꯋꯥꯏꯁꯥꯏ ꯅꯪꯗꯤ
ꯌꯦꯟ
ꯑꯁ ꯀꯩꯅꯣꯅꯦ ꯑꯩꯅ ꯉꯁꯤ ꯀꯣꯜ ꯇꯧꯕ ꯃꯤ ꯈꯨꯗꯤꯡ ꯌꯦꯟ ꯆꯥꯏ ꯌꯦꯟ ꯆꯥꯛ ꯛꯇꯪ ꯍꯥꯏꯅꯦ
ꯎ
ꯈꯪꯁꯦ ꯆꯥꯟꯅꯔꯃꯥꯏꯅ
ꯉꯁꯤ ꯌꯦꯟ ꯅꯨꯃꯤꯠ ꯑꯣꯏꯕꯩꯔꯥ ꯈꯪꯗ꯭ꯔꯦ
ꯀꯩꯗꯧꯔꯤ ꯏꯆꯦ ꯇꯨꯝꯂꯨꯕꯣ
ꯇꯨꯝꯗ꯭ꯔꯦ
ꯎꯝ ꯍꯡꯉꯤꯅꯦ
ꯎꯝ ꯎꯝ ꯑꯣ ꯐ
ꯑꯔꯤꯕ
ꯏꯃꯥꯟꯅꯕ ꯑꯃꯒꯤꯅꯦ
ꯑꯥꯎ
ꯃꯆꯦꯒꯤ ꯂꯨꯍꯣꯡꯕ ꯂꯩꯕꯗꯨ ꯌꯦꯡꯉꯁꯤ ꯍꯪꯆꯤꯄꯣ ꯇꯥꯕ